ꯍꯜꯂꯣ ꯍꯂꯣ
ꯂꯤꯁꯥꯕꯤ
ꯍꯜꯂꯣ
ꯎꯝ ꯍꯜꯂꯣ ꯇꯥꯏꯀꯣ ꯎꯝ ꯆꯥꯛ ꯆꯥꯔꯕꯣ
ꯑꯣ ꯑꯣ ꯐꯝꯔꯒ ꯂꯩꯕꯅꯦ
ꯆꯥꯛ ꯆꯥꯔꯕꯣ ꯅꯪꯒꯤ ꯅꯦꯠꯋꯥꯛ ꯅꯨꯡꯉꯥꯏꯇꯕ꯭ꯔꯥ ꯀꯩꯅꯣ ꯇꯧꯋꯦ ꯅꯪꯒꯤ ꯈꯣꯟꯖꯦꯜꯗꯣ ꯕ꯭ꯔꯦꯡ ꯕ꯭ꯔꯦꯡ ꯇꯧꯋꯦ
ꯉꯥꯏꯈ‌ꯣꯀ‌ꯣ ꯅ‌ꯦꯠꯋꯥꯛꯁꯦ ꯍꯟꯗꯛꯀꯥꯟ ꯃꯄꯥꯟꯗ ꯑꯃꯨꯛ ꯊꯣꯛꯀꯦ
ꯀꯩꯗꯧꯔꯤꯅ‌ꯣ ꯀꯩꯗꯧꯔꯤꯅꯣ ꯍꯥꯏ ꯑꯁ ꯑꯃꯨꯛ ꯍꯥꯏꯈ꯭ꯔꯦ ꯑꯩ
ꯇꯥꯕ꯭ꯔꯥ
ꯑꯧ
ꯑꯩꯒꯤ ꯅꯦꯠꯋꯥꯔ꯭ꯛꯁꯦ ꯍꯟꯗꯛꯀꯥꯟ ꯌꯥꯗꯦꯅꯦ ꯇꯥꯔꯕ‌ꯣ ꯍꯥ
ꯆꯥꯛ ꯆꯥꯔꯕꯣ
ꯍꯣꯏ ꯆꯥꯔꯦ ꯅꯪꯗꯤ
ꯆꯥꯔꯦ ꯀꯩ ꯏꯟꯁꯥꯡꯅ‌ꯣ
ꯉꯁꯤ ꯈꯥꯃꯦꯟ ꯑꯁꯥꯡꯕꯒ ꯑꯗꯣ ꯑꯥ ꯌꯪ ꯌꯪ ꯑꯩ ꯃꯃꯤꯡ
ꯌꯦꯟꯗ‌ꯦꯝ
ꯑꯍ ꯌ‌ꯦꯟꯗ‌ꯦꯝ ꯅꯠꯕꯥ ꯅꯠꯇꯕ ꯌꯥꯏꯉꯪ ꯍꯥꯏꯕ꯭ꯔꯥ ꯑꯗꯨꯒꯤ ꯐ꯭ꯂꯋꯔꯗꯣ
ꯑꯥ ꯑꯥ ꯑꯥ ꯅꯪ ꯉꯁꯥꯏ ꯂꯥꯎ ꯂꯧ ꯂꯧꯗꯒꯤ ꯄꯨꯔꯛꯄ꯭ꯔꯥ ꯂꯧ ꯆꯠꯂꯦ ꯍꯥꯏꯕꯗꯣ
ꯅꯍꯥꯟꯅ ꯄꯨꯔꯛꯈ꯭ꯔꯕꯅꯦ ꯑꯗꯣ ꯉꯁꯤꯅ ꯆꯥꯕ
ꯑꯥ ꯑꯩꯒꯤ ꯏꯁꯀ꯭ꯋꯥꯁ ꯆꯝꯐꯨꯠ ꯆꯥꯏ
ꯑꯣ ꯍꯥꯎꯕ꯭ꯔꯥ
ꯑꯗꯨꯒ ꯀꯩꯅꯣ ꯌꯦꯟꯒꯤ ꯌꯦꯟ ꯇꯥꯎꯕꯤꯕꯒꯤ ꯌꯣꯟꯕꯗ ꯎꯝ ꯅꯨꯡꯉꯥꯏꯕ꯭ꯔꯥ ꯂꯧ ꯆꯠꯄꯗꯣ ꯀꯩ ꯀꯩ ꯊꯕꯛ
ꯑꯁ ꯌꯥꯝ ꯋꯥꯔꯦꯗ ꯂꯝꯕꯤꯗꯣ ꯁꯥꯡ ꯆꯪꯕꯅꯤꯅꯀꯣ ꯆꯠꯄ ꯌꯥꯝ ꯆꯪꯉꯦ ꯑꯝꯗꯣ
ꯑꯥ ꯀꯅꯥ ꯀꯅꯥ ꯆꯠꯄ
ꯏꯃꯥ ꯑꯗꯨꯒ ꯏꯅꯥꯎꯅꯨꯄꯥ ꯑꯗꯨꯒ ꯑꯩ
ꯎꯝ ꯉꯟꯅ ꯍꯜꯂꯛꯄ꯭ꯔꯥ
ꯍꯥꯏꯕ꯭ꯔꯥ
ꯉꯟꯅ ꯍꯜꯂꯛꯄ꯭ꯔꯕ ꯌꯨꯝꯗ
ꯎꯝ ꯏꯃꯥꯒ ꯏꯄꯥꯒ ꯏꯅꯥꯎꯅꯨꯄꯥꯗ ꯃꯈꯣꯏꯗ ꯕꯦꯕꯦꯜ ꯀꯦꯝ ꯂꯩꯕꯒꯤ ꯃꯈꯥꯗ ꯀꯨꯝꯈ꯭ꯔꯕꯀꯣ ꯑꯃꯨꯛ ꯍꯜꯂꯛꯄ ꯍꯧꯖꯤꯛ
ꯎꯝ ꯕꯣꯜ ꯌꯦꯡꯗꯣꯏꯔꯥ ꯅꯪ ꯉꯁꯤ
ꯀꯩ ꯍꯥꯏꯕ
ꯕꯣꯜ ꯌꯦꯡꯗꯣꯏꯔꯥ
ꯎꯝ ꯌꯦꯡꯉꯣꯏ ꯅꯪꯗꯤ
ꯈꯪꯗꯦ ꯄꯨꯡ ꯕꯥꯔꯣꯗ ꯑꯣꯏꯔꯗꯤ ꯌꯦꯡꯈꯔꯣꯏ ꯀꯥꯏꯗꯒꯤ
ꯎꯝ ꯑꯁ ꯍꯟꯗꯛꯀꯥꯟ ꯑꯩ ꯕꯣꯔ ꯌꯦꯡꯗ꯭ꯔꯤꯌꯦ ꯌꯦꯡꯁꯨ ꯌꯦꯡꯅꯤꯡꯗꯦ
ꯇꯜꯂꯦꯀꯣ ꯁꯤ ꯌꯥꯎꯔꯦ ꯐꯥꯏꯚ ꯖꯤ ꯑꯟꯂꯤꯃꯤꯇꯦꯠ ꯑꯣꯏꯔꯗꯤ ꯌꯦꯡꯗꯣꯏꯕ
ꯑꯗꯨꯅꯦ ꯑꯣ ꯍꯌꯦꯡꯗꯤ ꯀꯃꯥꯏꯅ ꯑꯦ ꯀꯩꯗꯧꯒꯦꯔꯅ
ꯍꯌꯦꯡꯁꯦ ꯕ꯭ꯔꯦꯟ ꯑꯅꯥꯎꯕ ꯊꯤꯕ ꯆꯠꯂꯦ ꯂꯩꯕ꯭ꯔꯥ ꯂꯩꯇꯕ꯭ꯔꯥ ꯈꯪꯗꯦ
ꯅꯪꯒꯤ ꯂꯩꯀꯥꯏꯗꯤ ꯀꯃꯥꯏꯅ ꯇꯧꯕ꯭ꯔꯥ ꯅꯨꯡꯉꯥꯏꯇꯕ꯭ꯔꯥ
ꯅꯨꯡꯉꯥꯏꯌꯦ ꯑꯗꯨꯗ ꯀꯩꯅꯣ ꯃꯩ ꯏꯁꯥꯡ ꯑꯗꯨ ꯐ꯭ꯔꯤ ꯑꯣꯏꯗꯕꯀꯣ
ꯎꯝ
ꯑꯗꯨꯒꯤ ꯎꯝ ꯃꯐꯝ ꯈꯨꯔ ꯐꯔ ꯌꯦꯡꯒꯦꯇꯧꯕ
ꯎꯝ ꯑꯗꯨꯖꯁꯨ ꯐꯌꯦꯗ ꯎꯝ ꯂꯩꯕ ꯃꯐꯝꯗꯣ ꯅꯨꯡꯉꯥꯏꯇ꯭ꯔꯗꯤ ꯑꯗꯨꯝ ꯑꯅꯧꯕ ꯊꯤꯕ ꯇꯥꯔꯅꯦ
ꯍꯣꯏ ꯃꯩ ꯂꯥꯛꯄ꯭ꯔꯥ
ꯍꯣꯏ ꯃꯩ ꯂꯥ ꯑꯦ
ꯅꯣꯏꯒꯤꯁꯦ ꯃꯩ ꯌꯥꯝ ꯀꯩꯅꯣ ꯇꯧꯕ꯭ꯔꯥ
ꯍꯥꯥ
ꯃꯩ ꯌꯥꯝ ꯏꯔꯤꯒꯨꯂꯔ ꯑꯣꯏꯕ꯭ꯔꯥ
ꯏꯔꯤꯒꯨꯂꯔꯗꯤ ꯑꯣꯏꯗꯦꯗ ꯑꯗꯨꯝ ꯔꯤꯒꯨꯂꯔ ꯑꯣꯏꯌꯦꯦꯗ
ꯑꯣ
ꯗ꯭ꯔꯃꯥ ꯌꯦꯡꯕ꯭ꯔꯅ ꯍꯟꯗꯛꯀꯥꯟ
ꯑꯁ ꯌꯦꯡꯗ꯭ꯔꯦ ꯑꯩ ꯅꯦꯠꯇ ꯌꯥꯎꯗꯦ ꯌꯦ
ꯎꯝ ꯎꯝ ꯑꯩꯁꯨ ꯆꯕ ꯃꯅꯥꯔꯦ ꯗ꯭ꯔꯃꯥ ꯌꯦꯡꯗꯕ ꯀꯨꯏꯔꯦ
ꯁꯦ ꯍꯥꯏꯕꯅꯣ ꯑꯩꯈꯣꯏ ꯀꯩꯅꯣ ꯒ꯭ꯔꯨꯞꯇ ꯔꯤꯌꯨꯅꯤꯌꯟ ꯇꯧꯁꯦ ꯍꯥꯏꯕꯗꯣ
ꯅꯪꯅ ꯆꯍꯤ ꯑꯃ ꯑꯅꯤ ꯂꯣꯏꯔꯒ ꯇꯧꯁꯦ ꯍꯥꯏꯕ ꯅꯠꯇ꯭ꯔꯣ
ꯑꯗꯨ
ꯑꯁ ꯍꯟꯗꯛꯀꯥꯟꯗꯤ ꯑꯁ ꯑꯃꯨꯛ ꯐꯔꯛ ꯇꯥꯔꯅꯤꯅꯦ ꯄꯩꯁꯥꯥꯁꯨ ꯂꯩꯇꯦ ꯑꯗꯨꯒ
ꯅꯪ ꯀꯩꯅꯣ ꯃꯄꯥꯟꯂꯣꯝꯗ ꯆꯠꯂꯗꯤ ꯍꯜꯂꯛꯑꯔꯣꯏꯗ꯭ꯔꯣ ꯀꯨꯏꯅ ꯂꯩꯗꯣꯏꯔꯥ ꯑꯗꯨꯒ ꯑꯃꯨꯛ
ꯑꯁ ꯈꯪꯗꯦꯀꯣ ꯗꯤꯁ ꯌꯔꯗꯤ ꯊꯣꯛꯅꯤꯡꯉꯥꯏ ꯃꯥꯥꯟꯗ꯭ꯔꯔꯤꯅꯦ
ꯎꯝ ꯇꯤꯀꯦꯠ ꯇꯤꯛꯀꯦꯠꯒꯨꯝꯕꯗꯤ ꯂꯣꯏ ꯕꯨꯛ ꯕꯨꯛ ꯇꯧꯈ꯭ꯔꯕ꯭ꯔꯣ
ꯕꯨꯛ ꯇꯧꯗ꯭ꯔꯤꯌꯦꯗ ꯑꯗꯨꯝ ꯑꯁ ꯖꯨꯂꯥꯏ ꯃꯌꯥꯏꯗ ꯆꯠꯁꯤꯔꯥ ꯈꯟꯕꯅꯤ ꯈꯪꯗꯦ ꯏꯔꯥꯡ ꯑꯁꯤ ꯂꯝꯒꯤꯗꯒꯥ ꯈꯪꯗꯦ ꯀꯃꯥꯏꯅ ꯇꯧꯒꯦꯔꯥ
ꯑꯥ
ꯑꯗꯨꯒ ꯌꯥꯝ ꯁꯥꯏꯌꯦ ꯍꯥꯏꯕꯒꯤꯀꯣ ꯇꯞꯅ ꯆꯪꯉꯣ ꯍꯥꯏꯕ ꯑꯩꯒꯤ ꯗꯗꯥꯗꯣ ꯔꯤꯖꯜꯈꯣꯏ ꯂꯧꯔꯒ ꯑꯗꯨꯝ ꯆꯪꯉꯣ ꯍꯥꯏꯕꯒꯤ ꯈꯪꯗꯦꯗ ꯔꯤꯖꯜꯁꯨ ꯊꯣꯛꯇꯦ
ꯅꯪ ꯅꯍꯥꯟ ꯕꯦꯛ ꯆꯥꯔꯅꯤ ꯍꯥꯏꯕꯗꯨꯣ ꯆꯥꯗꯕ ꯃꯥꯜꯂꯦ
ꯑꯁ ꯈꯪꯗꯦ ꯊꯣꯛꯇ꯭ꯔꯤꯌꯦ ꯑꯩꯈꯣꯏꯒꯤ ꯊꯣꯛꯇ꯭ꯔꯤꯌꯦ
ꯑꯁ ꯕꯦꯒ ꯆꯥꯅꯤꯡꯉꯥꯏ ꯌꯥꯝ ꯇꯜꯂꯦ ꯕꯦꯒꯗꯤ ꯆꯥꯅꯤꯡꯗꯦ
ꯆꯥꯗꯤ ꯆꯥꯈ꯭ꯔꯦ ꯑꯃ ꯑꯩ
ꯑꯃ ꯉꯥꯏꯔꯒ ꯑꯗꯨꯒ ꯁꯥꯔꯇꯤꯐꯤꯀꯦꯠꯁꯨ ꯑꯅꯤ ꯄꯥꯏꯕꯗꯣ ꯕꯦꯛꯀꯤ ꯁꯔꯇꯤꯐꯤꯦꯠ ꯑꯃ
ꯎꯝ ꯎꯄꯥꯏ ꯂꯩꯔꯦ ꯑꯁ ꯑꯩ ꯁꯤꯛꯁ ꯁꯦꯃꯤꯁꯇꯔ ꯊꯥꯕꯗꯣ ꯑꯁ ꯑꯦꯛꯇꯔꯅꯜ ꯑꯩ ꯀꯣꯏꯁꯟꯐꯥꯎ ꯄꯤꯗꯤꯑꯐ ꯐꯥꯎ ꯎꯗꯕ ꯑꯟꯁꯔ ꯀꯣꯏ ꯂꯥꯛꯄꯗꯣ ꯑꯁ ꯉꯛꯄꯅꯤꯍꯦ ꯀꯩꯁꯨ ꯈꯪꯗꯦ ꯈꯪꯗꯦ ꯀꯣꯏꯁꯟꯗꯣ ꯀꯃꯥꯏꯅ ꯇꯧꯕ꯭ꯔꯥ ꯑꯅꯤꯗꯤ ꯂꯩꯌꯦ ꯑꯗꯨꯕꯨ ꯑꯁ ꯑꯟꯁꯔꯗꯣ ꯏꯅꯤꯡꯉꯥꯏꯗꯣ ꯈꯪꯗ꯭ꯔꯦ ꯍꯥꯏꯕ ꯑꯗꯣ ꯑꯁꯤ ꯁꯦꯃꯦꯁꯇꯔꯗ ꯊꯥꯏꯌꯦ ꯑꯩꯠ ꯁꯦꯃꯦꯁꯇꯔꯗ
ꯇꯜꯂꯦꯗꯥ
ꯑꯁ ꯑꯩꯈꯣꯏ ꯀ꯭ꯂꯥꯁ ꯑꯩꯈꯣꯏ ꯀ꯭ꯂꯥꯁꯃꯦꯠꯁꯤꯡꯗꯣ ꯌꯥꯝ ꯊꯥꯕꯒꯤ ꯚꯥꯏꯁ ꯄ꯭ꯔꯤꯟꯁꯤꯄꯥꯜꯅ ꯀꯩꯗꯧꯅꯤꯡꯉꯥꯏ ꯂꯥꯛꯄ꯭ꯔꯥ ꯅꯈꯣꯏꯗꯤ ꯍꯥꯏꯕ꯭ꯔꯥ ꯑꯩꯈꯣꯏꯅ ꯑꯦꯛꯖꯥꯝ ꯊꯥꯅꯤꯡꯉꯥꯏ ꯂꯥꯛꯄꯅꯦ ꯑꯦꯁꯦꯝꯕ꯭ꯂꯤ ꯂꯦꯞꯇꯒ ꯂꯦꯞꯔꯒ ꯂꯦꯞꯇ꯭ꯔꯒ ꯑꯗꯨꯝ ꯃꯄꯥꯟꯗ ꯉꯥꯏꯕꯒꯤ
ꯑꯣ
ꯅꯣꯛꯂꯒ ꯂꯩꯌꯦ ꯄ꯭ꯔꯤꯟꯁꯤꯄꯥꯜ ꯑꯩꯈꯣꯏ ꯑꯣꯖꯥꯗꯣ ꯈꯔ ꯏꯁꯇ꯭ꯔꯤꯛ ꯇꯧꯕꯒꯤꯀꯣ
ꯑꯗꯨꯅ ꯅꯪꯒꯤ ꯅꯅꯥꯎ ꯅꯨꯄꯥꯗꯨꯗꯤ ꯀꯩ ꯀꯣꯂꯦꯖꯇ ꯇꯝꯒꯦ ꯍꯥꯏꯕ꯭ꯔꯣ ꯃꯥꯗꯣ
ꯃꯥꯗꯣ ꯏꯝꯐꯥꯜꯗꯗꯤ ꯇꯧꯕꯅꯦ ꯑꯦ ꯀꯩ ꯑ ꯀꯝꯄ꯭ꯌꯨꯇꯔꯒꯤꯗꯣ ꯑꯗꯣ ꯊꯣꯛꯇꯦ ꯍꯥꯏꯌꯦ ꯑꯗꯣ ꯑꯁꯤ ꯑꯩꯈꯣꯏ ꯈꯨꯟꯗ ꯇꯧꯔꯨꯅꯤꯉꯥꯏ ꯃꯥꯟꯈ꯭ꯔꯦꯗ ꯑꯗꯣ ꯐꯖꯅ ꯃꯥꯁꯨ ꯑ ꯑꯃꯨꯛ ꯇꯝꯒꯦ
ꯈꯪꯗ꯭ꯔꯦꯗ ꯑꯃꯨꯛ ꯀꯩꯅꯣ ꯐꯖꯅ ꯁꯦꯀꯦꯟꯗꯔꯤꯅ ꯇꯝꯗ꯭ꯔꯗꯤ ꯀꯣꯂꯦꯖꯇꯣ ꯐꯖꯅ ꯇꯝꯗꯣꯏꯅꯦꯕ
ꯍꯝ
ꯅꯤꯃꯛ ꯑꯅꯤꯃꯛ ꯀꯩꯅꯣ ꯇꯧꯔꯗꯤ ꯌꯥꯝ ꯃꯥꯡꯉꯤ
ꯃꯥꯁꯨ ꯑꯗꯨꯝ ꯍꯥꯏꯈ꯭ꯔꯕꯅꯦ ꯃꯥꯗꯣ ꯚꯥꯞ ꯇꯥꯗꯕꯒꯤꯀꯣ ꯀꯣꯂꯦꯖꯁꯨ ꯑ ꯑꯦꯟꯇ꯭ꯔꯥꯟꯁ ꯊꯥꯅꯤꯡꯉꯥꯏꯁꯨ ꯍꯥꯏꯕꯤꯗꯕ ꯅꯈꯣꯏ ꯂꯩꯕ ꯃꯐꯝꯗꯨꯒꯤ
ꯑ ꯑ ꯏꯟꯇ꯭ꯔꯥꯟꯁ ꯊꯥꯗꯦ ꯁꯤꯗꯗꯤ ꯏꯟꯇ꯭ꯔꯥꯟꯁ ꯊꯥꯗꯦꯕ ꯏꯅꯥꯎꯅꯨꯄꯥꯒꯤ ꯀꯩꯅꯣ ꯑꯦꯠꯃꯤꯁꯟ ꯇꯧꯕꯗꯣ ꯄꯤ ꯁꯤꯗ ꯁꯦꯂꯦꯛ ꯇꯧꯕꯅꯦꯕ
ꯃꯥꯜꯂꯦ ꯅꯤꯂꯤꯠ ꯍꯥꯏꯕ꯭ꯔꯥ ꯀꯩꯅꯣ ꯑꯃꯨꯛ ꯇꯧꯔꯨ
ꯑ ꯑ ꯑ
ꯑꯗꯣ ꯃꯤꯡ ꯏꯟꯇ꯭ꯔꯥꯟꯁꯀꯨꯝꯕꯗꯁꯨ ꯊꯥꯒꯅꯤ ꯊꯥ ꯊꯥꯔꯣꯏ ꯍꯥꯏꯕꯒꯨꯝꯕꯗꯣ ꯍꯥꯏ ꯍꯥꯏꯔꯛꯇꯦ ꯍꯥꯏꯌꯦ ꯑꯗꯣ ꯑꯗꯣ ꯃꯥꯁꯨ ꯏꯛꯅꯧꯗ ꯇꯧꯁꯤꯔꯥ ꯈꯅꯒ ꯂꯩꯌꯦ ꯑꯗꯣ ꯍꯟꯗꯛ ꯀ ꯑꯩꯈꯣꯏꯗ ꯑ ꯀꯣꯂꯦꯖ ꯂꯩꯕꯗꯣ
ꯎꯝ
ꯑꯗꯨꯗꯤ ꯈꯔ ꯏꯁꯇ꯭ꯔꯤꯛ ꯑꯣꯏꯅ ꯇꯧ ꯇꯧꯈ꯭ꯔꯦꯅꯀꯣ
ꯎꯝ
ꯍꯟ ꯑꯁꯤ ꯁꯦꯃꯤꯁꯇꯔꯗꯒꯤ ꯌꯥꯝ ꯏꯁꯇ꯭ꯔꯤꯛ ꯑꯣꯏꯌꯦꯌꯦ ꯔꯦꯠꯅꯤ ꯑꯗꯨꯒꯨꯝꯕ ꯇꯥꯕ ꯃꯥꯜꯂꯦ ꯑꯗꯣ ꯇꯧꯅꯤꯡꯗ꯭ꯔꯦ ꯍꯥꯏꯔ ꯏꯛꯅꯧꯗ ꯇꯧꯁꯤꯔꯥ ꯈꯜꯂꯒ ꯂꯩꯑꯦ
ꯏꯖꯨꯀꯦꯁꯟꯅꯦ ꯃꯥꯗꯣ ꯂꯥꯏꯔꯤꯛ ꯄꯥꯅꯤꯡꯉꯥꯏ ꯌꯥꯝ ꯇꯟꯕꯒꯤ ꯏꯖꯨꯀꯦꯁꯟ ꯂꯧꯍꯟꯕꯅꯦꯕ ꯑꯩꯅ
ꯎꯝ ꯑꯁ ꯈꯪ ꯄꯨꯟ ꯁꯦ
ꯅꯊꯟꯇ ꯂꯦꯞꯄꯤꯔꯣ ꯅ ꯑꯥ
ꯄꯨꯡ ꯀꯌꯥꯗ ꯑꯗꯨꯝ ꯇꯨꯝꯕ꯭ꯔꯥ
ꯑꯁ ꯌꯥꯝ ꯊꯦꯡꯉꯦꯗ ꯑꯩꯅ ꯇꯨꯝꯕꯗꯣ
ꯎꯝ
ꯄꯨꯡ ꯕꯥꯔꯣ ꯇꯥ ꯔꯦ ꯑꯩ ꯉꯔꯥꯡ ꯇꯨꯝꯕꯗꯣ
ꯎꯝ ꯑꯁ ꯑꯩꯗꯤ ꯉꯟ ꯉꯟꯅ ꯇꯨꯝꯕꯅꯦ ꯑꯁ ꯉꯝꯗꯦ ꯃꯤꯠꯇꯣ ꯌꯥꯝ ꯇꯨꯝꯅꯤꯡꯕꯒꯤ ꯌꯨꯝꯗ ꯂꯥꯛꯔꯒ ꯑꯁ ꯃꯤꯠꯁꯨ ꯌꯥꯗ꯭ꯔꯦ
ꯈꯨꯟꯗꯗꯤ ꯆꯥꯛ ꯉꯟꯅ ꯆꯥꯕ ꯇꯨꯝꯕꯁꯨ ꯌꯥꯝ ꯉꯥꯟꯕ ꯑꯗꯨꯒꯤꯅꯦ ꯍꯧꯒꯠꯄꯥ ꯉꯟꯕ ꯑꯃꯨꯛꯀ
ꯑꯗꯨꯕꯨ ꯍꯧꯒꯠꯄꯗꯤ ꯉꯝꯗꯦꯀꯣ ꯇꯨꯝꯕꯗꯤ ꯉꯝꯕ
ꯑꯩꯁꯨꯅꯤ ꯌꯥꯝ ꯌꯥꯎꯍꯧ ꯊꯦꯡꯉꯤ
ꯑꯃꯨꯛ ꯑꯃꯨꯛ ꯍꯥꯏꯌꯣ
ꯌꯥꯝ ꯌꯥꯏꯍꯧ ꯊꯦꯡꯉꯦꯕ ꯑꯩꯁꯦ
ꯎꯝ
ꯍꯧꯋꯥꯠꯄꯗꯣ ꯌꯥꯝ ꯊꯦꯡꯉꯦ ꯍꯥꯏꯕ
ꯍꯟꯗꯛꯀꯥꯟ ꯅꯦꯠꯋꯛꯁꯤꯒ ꯕꯤꯠ ꯂꯩ